ꯅꯣꯏ ꯊꯕꯛ ꯂꯣꯏꯔꯕꯣ ꯍꯧꯖꯤꯛꯇꯤ
ꯑꯣ ꯂꯣꯏꯗ꯭ꯔꯤꯌꯦ ꯂꯣꯏꯗ꯭ꯔꯤꯌꯦ ꯋꯥꯠꯂꯤꯑꯦ ꯑꯩ ꯇꯧꯗꯕꯤ ꯑ ꯁꯨꯃꯥꯏꯅ ꯂꯩꯔꯤꯌꯦ ꯇꯧꯗ꯭ꯔꯤꯌꯦ ꯗꯤꯁꯇ꯭ꯔꯦꯛ ꯆꯠꯀꯗ꯭ꯔꯥ ꯍꯥꯏꯅ ꯇꯧꯗꯕꯤ ꯂꯩꯔꯤꯕꯅꯤꯅꯦ
ꯑꯥ
ꯑꯩꯁꯨ
ꯇꯥꯕꯅ ꯇꯥꯥꯞꯅ ꯇꯧꯗ ꯀꯥꯏꯗꯦꯗ
ꯎꯝ ꯌꯨꯝꯗ ꯂꯩꯕꯅꯤꯅ ꯍꯥꯏꯅꯀꯣ ꯑꯩꯁꯦ ꯑꯗꯨꯃꯥꯏꯅꯗꯤ ꯂꯩꯔꯤꯅꯤꯅꯦ ꯌꯨꯝꯗ ꯂꯩꯔꯗꯤ ꯈꯔ ꯕꯦꯅꯤꯐꯤꯠ ꯂꯩꯔꯦ ꯍꯥꯏꯅ ꯎꯝ ꯑꯗꯨꯕꯨ ꯀꯣ ꯌꯨꯝꯗ ꯊꯕꯛ ꯇꯧꯕꯁꯦ ꯃꯇꯝꯗꯤ ꯁꯥꯡꯅ ꯇꯧꯋꯦ ꯍꯥꯏꯗꯤ ꯑꯣꯐꯤꯁꯀꯨꯝꯕ ꯆꯠꯂꯗꯤ ꯂꯝꯕꯤꯗ ꯆꯠꯄ ꯑ ꯍꯜꯂꯛꯄ ꯑꯗꯨꯃꯥꯏ ꯇꯧꯔꯒꯀꯣ ꯑꯩ ꯑꯣꯐꯤꯁꯀꯤ ꯂꯝꯕꯤꯗ ꯂꯩꯌꯦ ꯍꯥꯏꯅ ꯂꯣꯛꯏꯟ ꯈꯔ ꯊꯦꯡꯒꯅꯤ ꯍꯜꯂꯛ ꯄꯨꯈ꯭ꯔꯅꯤ ꯍꯥꯏꯔꯗꯤ ꯑꯩ ꯌꯨꯝ ꯍꯜꯂꯅꯤ ꯑꯩꯅꯥ ꯑꯗꯨꯃꯥꯏꯅ ꯇꯧꯕꯒꯤꯀꯣ ꯊꯕꯛꯇꯤ ꯊꯕꯛ ꯇꯧꯕ ꯃꯇꯝ ꯗꯤ ꯌꯥꯝꯗꯦ ꯑꯣꯐꯤꯁ ꯆꯠꯂꯗꯤ ꯑꯗꯨꯕꯨ
ꯌꯨꯝꯗꯗꯤ ꯑꯗꯨꯒꯨꯝꯕ ꯇ꯭ꯔꯥꯚꯦꯂꯤꯡꯒꯨꯝꯕꯒꯤ ꯃꯤꯅꯤꯠ
ꯎꯝ ꯎꯝ ꯎꯝ ꯑꯗꯨ ꯍꯧꯖꯤꯛꯇꯣ ꯑꯩꯅ ꯃꯄꯥꯟ ꯊꯣꯛꯄ ꯀꯥꯟꯗ ꯃꯄꯥꯟ ꯊꯣꯛꯄ ꯀꯥꯟꯗꯅꯦ ꯅꯨꯡꯁꯤꯠ ꯏꯃ ꯌꯥꯝ ꯅꯨꯡꯉꯥꯏꯌꯦꯉꯣ
ꯅꯪ ꯃꯄꯥꯟꯗ ꯂꯩꯔꯤꯔꯣ ꯍꯧꯖꯤꯛ
ꯃꯄꯥꯟꯗ ꯂꯩꯇꯤꯌꯦ ꯍꯧꯖꯤꯛ ꯑꯩꯅ ꯀꯩꯅꯣ ꯂꯥꯡꯊꯣꯛꯀꯦꯅ ꯊꯣꯛꯂꯛꯄ ꯑꯗꯨꯀꯥꯟꯗ ꯑꯩꯈꯣꯏꯒꯤ ꯀꯣꯔꯦꯟꯗ꯭ꯔꯒꯤ ꯃꯄꯥꯟꯒꯤ ꯊꯣꯡꯗꯣ ꯑꯗꯨ ꯍꯥꯡꯉꯦꯕꯥ ꯑꯗꯨꯒꯤ ꯅꯨꯡꯁꯤꯠꯇꯨ ꯑꯗꯨꯃꯥꯏ ꯄꯥꯏꯔꯛꯄ ꯑꯗꯨꯒꯤ ꯌꯥꯝ ꯅꯨꯡꯁꯤꯌꯦ ꯌꯥꯝ ꯅꯨꯡꯉꯥꯏꯌꯦ ꯑꯗꯨꯒ ꯑꯃꯨꯛꯀ ꯔꯨꯝꯗ ꯆꯪꯂꯛꯄ ꯀꯥꯟꯗꯗꯤ ꯌꯥꯝ ꯁꯥꯏꯌꯦ
ꯃꯝꯈ꯭ꯔꯕ꯭ꯔꯣ
ꯍꯣꯏ ꯍꯧꯖꯤꯛꯇꯤ ꯃꯝꯈ꯭ꯔꯦ ꯌꯥꯝ ꯃꯝꯃꯦ
ꯎꯝ ꯃꯝꯕ ꯃꯇꯝꯒꯤ ꯌꯧꯗꯤ ꯌꯧꯈ꯭ꯔꯦꯅꯀꯣ
ꯃꯝꯈ꯭ꯔꯦ ꯍꯧꯖꯤꯛꯇꯤ
ꯆꯥꯛꯇꯤ ꯀꯔꯝ ꯀꯥꯟꯗ ꯆꯥꯗꯣꯏꯕ
ꯑꯩ ꯆꯥꯛ ꯊꯥꯝꯃꯒ ꯂꯩꯌꯦ ꯑꯗꯨ ꯆꯥꯅꯤꯡꯗꯕ ꯑꯩꯒꯤ ꯑꯆꯥꯄꯣꯠ ꯑꯣꯏꯅ ꯆꯔꯒ ꯂꯩꯌꯦ ꯄꯥꯝꯗ꯭ꯔꯦ ꯆꯥꯅꯤꯡꯗ ꯈ꯭ꯔꯦ ꯑꯗꯨꯒꯨꯝꯕꯁꯦ
ꯏꯀꯪ ꯀꯪꯉꯒꯥ ꯂꯩꯔꯝꯅꯤꯀꯣ
ꯍꯣꯏ ꯍꯟꯗꯛ ꯈꯔ ꯅꯍꯥꯟ ꯏꯃꯥꯟꯅꯕꯤ ꯂꯥꯛꯑꯒ ꯑꯩꯉꯣꯟꯗ ꯂꯩꯕꯗꯣ ꯑꯩꯈꯣꯏ
ꯎꯝ
ꯑꯩꯅ ꯒꯦꯝ ꯁꯥꯟꯅꯕ ꯀꯥꯟꯗ ꯑꯩ ꯀꯩꯅꯣ ꯑꯝꯇ ꯀꯩꯅꯣ ꯇꯧꯕ ꯀꯥꯟꯗꯗꯤ ꯑꯗꯨ ꯀꯥꯟꯗꯗꯤ ꯑꯩ ꯈꯔ ꯅꯣꯏꯔꯕꯅꯦꯕ ꯑꯗꯨꯒ ꯑꯩꯒꯤ ꯏꯁꯀꯤꯟꯁꯦ
ꯎꯝ
ꯑꯩꯒꯤ ꯃꯥꯏꯁꯦ ꯈꯔ ꯈꯔ ꯉꯥꯎꯊꯣꯛꯑꯒ ꯀꯃꯥꯏꯅ ꯇꯧꯕꯒ ꯀꯩꯅꯣ ꯋꯥꯈꯜ ꯅꯨꯡꯉꯥꯏꯕꯤꯔꯥ ꯈꯪꯗꯦ ꯑꯗꯨꯃꯥꯏꯅ ꯇꯧꯕꯅꯦꯕ ꯍꯧꯖꯤꯛꯇꯤ ꯃꯥ ꯑꯃꯨꯛꯀ ꯆꯠꯈ꯭ꯔꯕ ꯀꯥꯟꯗꯗꯤ ꯑꯩꯗ ꯑꯗꯨꯝ ꯀꯥꯗ ꯇꯨꯝꯃꯒ ꯑꯗꯨꯝ ꯂꯩꯕꯒꯤ ꯃꯤ ꯋꯥꯔꯤꯁꯨ ꯁꯥꯟꯅꯗꯕꯤꯗ ꯑꯗꯨꯝ ꯂꯩ
ꯎꯝ
ꯄꯕꯒꯤ ꯍꯧꯖꯤꯛꯇꯤ
ꯑꯗꯣ ꯀꯩꯅꯣ ꯍꯥꯏꯗꯤ ꯃꯥꯗꯤ ꯀꯩꯗꯧꯅꯕ ꯂꯥꯛꯄꯒꯤꯔꯥ
ꯅꯃꯥꯟꯅꯕꯤꯗꯣ
ꯃꯥꯗꯣ ꯀꯩꯅꯣꯒꯤ ꯂꯥꯛꯄꯅꯦ ꯃꯥꯁꯨ ꯀ꯭ꯂꯥꯁ ꯇꯧꯅꯤꯡꯉꯥꯏ ꯂꯥꯛꯄꯅꯦꯕ
ꯑꯣ ꯑꯣ ꯅꯣꯏꯒꯤ ꯃꯐꯝꯅ ꯈꯔ ꯏꯡꯕꯒꯤꯔꯥ
ꯍꯣꯏ ꯌꯥꯝ ꯂꯥꯞꯄꯦ ꯃꯣꯏꯒꯤ ꯃꯐꯝꯗꯣ ꯑꯩꯈꯣꯏꯗꯒꯤ
ꯑꯗꯨꯅꯤꯅꯦꯀꯣ ꯁꯨꯄꯨ ꯀꯥꯕꯁꯤꯁꯨ ꯋꯥꯕ ꯑꯃꯁꯦ
ꯑꯗꯨꯅꯦ ꯐꯥꯏ ꯂꯩꯇꯦ ꯎꯄꯥꯏ ꯂꯩꯇꯦ
ꯄꯦꯂꯕꯅꯤ
ꯑꯦ ꯊꯥꯒꯦꯗꯥ ꯌꯥꯝ ꯁꯥꯏꯕ ꯉꯁꯥꯏꯗꯒꯤ ꯊꯥꯗꯤ ꯊꯥꯕꯅꯦꯕ ꯑꯗꯨꯕꯨ ꯀꯃꯥꯏ ꯍꯥꯏꯗꯣꯏꯅꯣ ꯌꯣ ꯇꯥꯛꯄꯒꯦ ꯁꯥꯃꯜꯂꯦ
ꯑꯩꯈꯣꯏꯗꯤ ꯍꯧꯖꯤꯛꯀꯥꯟꯁꯦ ꯐꯦꯟ ꯊꯥꯗ꯭ꯔꯁꯨ ꯂꯩꯕ ꯑꯗꯨꯝ ꯅꯨꯡꯉꯥꯏꯈ꯭ꯔꯦ ꯐꯦꯟ ꯊꯥꯗ꯭ꯔꯁꯨ ꯂꯩꯕ ꯅꯨꯡꯉꯥꯏꯈ꯭ꯔꯦ ꯍꯥꯏꯕ ꯍꯥꯏꯗꯤ ꯌꯥꯝ ꯁꯥꯕ ꯑꯣꯏꯗ꯭ꯔꯦ
ꯉꯁꯤꯗꯤ ꯌꯥꯝ ꯁꯥꯏꯌꯦ ꯍꯧꯖꯤꯛꯇꯣ ꯃꯄꯥꯟꯗꯗꯤ ꯌꯥꯝ ꯏꯪꯉꯒ ꯑꯁ ꯑꯩ ꯀꯩꯅꯣ ꯍꯥꯏ ꯒꯦ ꯈꯪꯕ꯭ꯔꯥ ꯅꯍꯥꯟꯗꯣ ꯑꯩꯗꯤ ꯑꯩꯒꯤ ꯋꯤꯡꯗꯣꯁꯦ ꯍꯥꯡꯉꯒ ꯊꯝꯕ ꯑꯗꯨꯒ ꯑꯩꯒꯤ ꯒꯥꯔꯇꯦꯟꯁꯦ ꯑꯩꯗꯤ ꯍꯥꯞꯆꯜꯂꯒ ꯋꯤꯟꯗꯣꯁꯦ ꯂꯣꯟꯕ ꯀꯥꯎꯈ꯭ꯔꯕ ꯖꯥꯠꯅꯤꯅꯦ ꯑꯗꯨꯃꯥꯏꯅ ꯇꯧꯔꯒ ꯑꯩꯁꯦ ꯑꯩꯈꯣꯏꯒ ꯒꯦꯝ ꯁꯥꯟꯅꯔꯒ ꯂꯩꯕ ꯀꯥꯟꯗ ꯑꯩꯗꯣ ꯋꯤꯟꯗꯣꯗ ꯌꯦꯡꯉꯛꯄ ꯀꯥꯟꯗ ꯍꯦꯜ ꯍꯧꯗꯣꯡꯗꯣ ꯑꯩꯉꯣꯟꯗꯅꯤ ꯃꯃꯤꯠ ꯂꯥꯎꯅ ꯌꯦꯡꯉ ꯂꯩꯔꯝꯃꯒꯣꯅꯤꯗ ꯑꯁ ꯄꯥꯈꯠꯄꯗꯣ
ꯁꯤꯒꯦ ꯇꯧꯋꯦ
ꯑ ꯅꯣꯏ ꯅꯣꯏ ꯍꯧꯖꯤꯛ ꯂꯩꯕ ꯃꯐꯝꯁꯦ ꯕꯤꯜꯗꯤꯡ ꯆꯥꯎꯕ꯭ꯔꯥ
ꯆꯥꯎꯋꯦ
ꯎꯝ ꯅꯨꯡꯗꯥꯡꯔꯣꯝꯗꯗꯤ ꯀꯤꯗ꯭ꯔꯣ ꯅꯅꯥꯇꯣꯝꯇ ꯂꯩꯕꯁꯦ
ꯀꯤꯗꯦꯗ ꯑꯝꯇ ꯏꯇꯣꯝꯇ ꯂꯩꯇꯦ ꯃꯤ ꯃꯌꯥꯝ ꯂꯩꯌꯦ ꯍꯧꯖꯤꯛꯄꯨꯗꯤ ꯃꯤ ꯃꯌꯥꯝ ꯂꯩꯌꯦ ꯅꯍꯥꯟ ꯑꯩꯅ ꯑꯍꯥꯟꯕ ꯂꯥꯛꯄ ꯀꯥꯟꯗꯗꯤ ꯑꯗꯨꯀꯥꯟꯗꯗꯤ ꯃꯤ ꯂꯩꯇꯕ ꯋꯥꯅꯤ ꯍꯧꯖꯤꯛꯇꯤ ꯃꯤ ꯃꯌꯥꯝ ꯂꯩꯗ ꯀꯤꯅꯤꯡꯉꯥꯏꯁꯨ ꯂꯩꯇꯦꯗ
ꯑꯣ ꯐꯩꯌꯦ ꯑꯗꯨꯗꯤ ꯍꯥꯏꯗꯤ ꯕꯤꯜꯗꯤꯡꯒꯨꯝꯕ ꯆꯥꯎꯕꯁꯦ ꯏꯇꯣꯝꯇꯒꯨꯝꯕ ꯂꯩꯕꯁꯦ ꯅꯨꯡꯉꯥꯏꯇꯦ ꯇꯧꯕꯅꯦ
ꯍꯣꯏ ꯃꯔꯛ ꯃꯔꯛꯇꯗꯤ ꯃꯊꯛꯇ ꯏꯁꯤꯡ ꯂꯧꯕꯒ ꯀꯥꯕꯁꯦ ꯀꯤꯖꯥ ꯖꯠꯅꯤ ꯃꯔꯛ ꯃꯔꯛꯇꯗꯤ ꯄꯤꯁꯦꯛꯄꯤꯛꯄꯒꯤ
ꯍꯣꯏ ꯑꯗꯨꯃꯥꯏꯅꯗꯤ ꯇꯧꯅꯤ ꯍꯥꯏꯕ
ꯑꯗꯨꯕꯨ ꯍꯟꯗꯛꯇꯤꯅꯦ ꯕꯨꯠ ꯀꯤ ꯅꯗ꯭ꯔꯕꯅꯦ ꯃꯤꯁꯤꯡꯁꯦ ꯃꯤ ꯑꯣꯏꯅ ꯀꯤꯅꯔ
ꯃꯤ ꯑꯣꯏꯅ ꯀꯤꯈ꯭ꯔꯕꯅꯦ ꯑꯁꯦꯡꯕ ꯃꯤ ꯑꯣꯏꯅ ꯄꯤ ꯀꯤꯄꯤꯗꯤ ꯀꯤꯈ꯭ꯔꯕꯅꯤ ꯃꯤꯁꯤꯡꯁꯨ ꯑꯁ ꯉꯛꯇꯤ ꯉꯛꯄꯅꯦꯀꯣ ꯃꯤ ꯑꯣꯏꯅ ꯍꯦꯟꯅ ꯁꯥꯊꯤꯈ꯭ꯔꯦ ꯍꯥꯏꯕ
ꯑꯗꯨꯅꯦ
ꯏꯔꯥꯡ ꯏꯔꯥꯡꯒꯤ ꯏꯔꯥꯡ ꯉꯥꯛꯇ ꯇꯧꯔ ꯂꯩꯌꯑꯦ ꯍꯧꯖꯤꯛꯀꯥꯟꯁꯦ ꯌꯥꯝ ꯀꯤꯌꯦꯅꯦ
ꯑꯗꯨ ꯑꯩꯅ ꯉꯁꯥꯏ ꯍꯣꯏ ꯑꯗꯨꯅꯦ ꯑꯗꯨꯒ ꯉꯁꯥꯏꯅꯦ ꯑ ꯑꯩꯅ ꯑ ꯑꯦ ꯑꯩꯉꯣꯟꯗ ꯏꯕꯥꯟꯅꯤ ꯈꯠ ꯈꯠꯅꯔꯒ ꯂꯩꯕ ꯀꯥꯟꯗꯠꯇꯣ ꯅꯪꯗꯤ ꯃꯤ ꯃꯤ ꯑꯩꯉꯣꯟꯗꯒꯤ ꯃꯤ ꯃꯤꯗꯒꯤ ꯍꯦꯟꯅ ꯍꯩꯇꯦ ꯍꯥꯏꯅ ꯍꯥꯏꯕ
ꯑꯥ
ꯑꯗꯨꯒꯤ ꯍꯣꯏ ꯍꯥꯏꯌꯦ
ꯍꯣꯏ ꯍꯦ
ꯑꯌꯥ ꯑꯩꯗꯤ ꯃꯤ ꯅꯠꯇꯦ ꯑꯗꯨꯒꯤꯅꯦ ꯍꯥꯏꯌꯦ ꯃꯥꯅ
ꯑꯣ ꯌꯥꯝ ꯒ꯭ꯌꯥꯟ ꯇꯥꯅꯒ ꯍꯥꯏꯔꯛꯏꯅꯦ
ꯑꯗꯨꯅꯦ ꯑꯗꯨꯝ ꯍꯥꯏꯕꯅꯦ ꯑꯗꯨꯒ ꯑꯩꯅ ꯁꯥꯎꯔꯗꯤ ꯃꯣꯏꯁꯨ ꯑꯃꯨꯛꯀ ꯅꯣꯛꯁꯤꯟꯒꯅꯤ ꯑꯦ ꯌꯥꯝꯅ ꯅꯣꯛꯅꯤꯡꯉꯦ ꯃꯣꯏꯗꯣ
ꯇꯧꯗꯤ ꯇꯧꯔꯤꯕ ꯖꯥꯠꯅꯤꯅꯦ
ꯎꯝ ꯑꯗꯨꯒ ꯑꯩꯗꯤ ꯃꯔꯛ ꯃꯔꯛꯇꯗꯤ ꯃꯣꯏꯕꯨ ꯑꯗꯨꯝ ꯀꯩꯅꯣ
ꯎꯝ
ꯑ ꯀꯃꯥꯏꯅ ꯍꯥꯏꯗꯣꯏꯅꯣ ꯃꯦꯁꯦꯁ ꯑꯗꯨꯝ ꯊꯥꯅꯩꯕꯀꯣ
ꯎꯝ
ꯑꯗꯨꯗꯒꯤ
ꯑꯩꯁꯨ ꯑꯗꯨꯃꯥꯏꯅꯗꯤ ꯇꯧꯔ ꯑꯗꯨꯂꯩ
ꯅꯤꯡꯗꯤ ꯅꯨꯡꯉꯥꯏꯕꯅꯦ ꯃꯣꯏꯁꯨ ꯅꯨꯡꯉꯥꯏꯌꯦ ꯑꯗꯨ ꯄꯨ ꯈꯪꯗꯦ ꯃꯣꯏꯒꯤ ꯃꯣꯏꯅ ꯄꯤꯕ ꯀꯩꯅꯣꯗꯣ ꯑꯁ ꯂꯥꯟꯕ ꯉꯥꯛꯇ ꯑꯣꯏꯕ ꯃꯔꯛ ꯃꯔꯛꯇꯗꯤ
ꯑꯅꯝꯕ ꯀꯥꯟꯗ ꯑꯩꯁꯨ ꯆꯥꯕ ꯖꯤꯄꯤꯗꯤꯗ ꯈꯛꯇ ꯗꯤꯄꯦꯟ ꯇꯧꯔ ꯂꯩꯕꯅꯦ ꯄꯨꯟꯁꯤꯁꯦ ꯑꯗꯨꯝ ꯑꯁꯤꯗ ꯂꯣꯏꯈ꯭ꯔꯒꯦ ꯍꯥꯏꯅ ꯇꯧꯔ ꯂꯩꯔꯤꯕꯅꯤꯅꯦ
ꯑꯗꯨ ꯑꯗꯨ ꯑꯈꯣꯏ ꯑꯥ ꯂꯩꯔꯤꯛ ꯇꯝꯕ ꯇꯝ ꯀꯥꯟꯗ ꯑꯉꯥꯡ ꯑꯣꯏꯔꯀꯥꯟꯗ ꯑꯝꯇ ꯂꯩꯔꯤꯅꯀꯣ ꯑꯗꯨ ꯑꯩꯈꯣꯏꯗ ꯑꯩꯈꯣꯏꯅ ꯂꯥꯏꯔꯤꯛ ꯇꯝꯕ ꯀꯥꯟꯗꯗꯤ
ꯎꯝ
ꯑ ꯑꯉꯥꯡ ꯑꯣꯏꯔꯤꯀꯥꯟꯗꯗꯤ ꯑꯩꯈꯣꯏꯒꯤꯗꯃꯛꯇꯗꯤ ꯑꯗꯨꯒꯨꯝꯕ ꯑꯦ ꯑꯥꯏꯒꯨꯝꯕ ꯑꯝꯇ ꯂꯩꯇꯦꯅ
ꯍꯣꯏ
ꯑꯗꯨ ꯑꯩꯈꯣꯏꯗꯤ ꯂꯥꯏꯔꯤꯛ ꯂꯩꯔꯤꯛ ꯈꯛꯇ ꯑꯩꯈꯣꯏꯗꯤ ꯄꯥꯔꯒ ꯍꯥꯏꯗꯤ ꯑꯇꯣꯞꯄꯗ ꯑꯗꯨꯒꯨꯝꯕ ꯑꯝꯇ ꯇꯧꯗꯦꯕ ꯍꯧꯖꯤꯛꯗꯤ ꯍꯥꯏꯕꯨ ꯍꯥꯏꯔꯨꯔꯗꯤ ꯍꯧꯖꯤꯛꯀꯤ ꯑꯉꯥꯡꯁꯤꯡꯒꯤꯗꯃꯛꯇꯗꯤ ꯌꯥꯝꯅ ꯀꯩꯅꯣ ꯇꯧꯈ꯭ꯔꯕꯅꯦꯀꯣ ꯌꯥꯝ ꯐꯔꯕꯅꯦ ꯑꯗꯨꯕꯨ ꯍꯧꯖꯤꯛ ꯑꯦ ꯑꯥꯏꯅ ꯌꯥꯝꯃꯟꯕꯒꯤ ꯍꯧꯖꯤꯛꯇꯤ ꯑꯥ ꯂꯥꯏꯔꯤꯛꯀꯨꯝꯕ ꯇꯝꯕ ꯀꯥꯟꯗꯁꯨ ꯑꯦꯛꯖꯥꯝꯒꯨꯝꯕꯁꯨ ꯑꯦ ꯑꯥꯏꯒꯨꯝꯕ ꯗꯤꯇꯦꯛ ꯇꯧꯈ꯭ꯔꯦꯕ ꯑꯗꯨꯒꯤꯗꯃꯛꯁꯦ ꯍꯧꯖꯤꯛꯇꯤ ꯑꯃꯨꯛꯀ ꯋꯥꯕ ꯍꯧꯔꯅꯦꯕ
ꯑꯗꯨꯕꯨꯗꯤ ꯆꯨꯝꯕ
ꯎꯝ
ꯑꯗꯨꯕꯨ ꯑꯦ ꯑꯥꯏꯒꯤ ꯃꯇꯝ ꯑꯣꯏꯕꯒꯤ ꯍꯦꯟꯅ ꯃꯣꯏꯁꯨ ꯖꯤꯠ ꯀꯣꯠꯇꯤ ꯌꯥꯝ ꯂꯩꯈ꯭ꯔꯦꯅ ꯀꯣ ꯑꯗꯨꯃꯥꯏꯅ ꯗꯤꯇꯦꯛ ꯇꯧꯋꯦ ꯍꯥꯏꯔꯁꯨ ꯑꯃ ꯑꯃ ꯇꯧꯔꯒ ꯑꯗꯨꯝ ꯀꯣꯚꯔ ꯑꯞ ꯇꯧꯔꯒ ꯂꯩꯈ꯭ꯔꯦ ꯍꯥꯏꯕ ꯍꯧꯖꯤꯛꯀꯥꯟꯗꯤ
ꯎꯝ
ꯗꯦꯕꯂꯞꯃꯦꯟꯅꯤꯅ ꯈꯪꯗ꯭ꯔꯦ ꯀꯃꯥꯏꯅ ꯇꯧꯔꯒꯗ꯭ꯔꯥ ꯄꯨꯟꯁꯤꯁꯦ
ꯉꯥꯛꯑꯦꯀꯣ
ꯍꯝ
ꯌꯥꯝ ꯅꯨꯡꯉꯥꯏꯌꯦ
ꯅꯪ ꯍꯧꯖꯤꯛ ꯀꯔꯤ ꯇꯧꯔꯒ ꯂꯩꯒꯗꯕ꯭ꯔꯣ
ꯑꯩꯗꯣ ꯂꯥꯏꯔꯤꯛ ꯄꯥꯒꯦꯗꯤ ꯑꯗꯨꯝ ꯋꯥꯈꯜꯗꯗꯤ ꯑꯗꯨꯝ ꯇꯧꯕ ꯄꯥꯗꯏ ꯁꯨꯡꯄꯥ ꯄꯗꯕ
ꯑꯗꯨꯗꯤ ꯃꯍꯧꯁꯥꯅꯤ ꯑꯩꯗꯤ ꯑꯩꯒꯤ ꯊꯕꯛꯁꯨ ꯑꯩꯒꯤ ꯊꯕꯛꯁꯨ ꯌꯥꯗꯦ ꯑꯗꯨꯕꯨ ꯑꯗꯨꯝ ꯒ꯭ꯌꯥꯟ ꯇꯥꯗ꯭ꯔꯒ ꯂꯩꯔꯤꯕꯁꯤ ꯆꯞ ꯃꯥꯟꯅꯔꯒ ꯂꯩꯔꯕꯅꯤ ꯑꯗꯨꯕꯨ ꯑꯦꯛꯖꯥꯝꯒꯨꯝꯕ ꯅꯛꯑꯗꯤ ꯄꯥꯎꯍꯦ
ꯎ ꯍꯥꯏꯥꯏꯗꯤ ꯇ
ꯅꯪꯒꯤ ꯃꯈꯣꯟꯁꯦ ꯍꯧꯖꯤꯛ ꯈꯔ ꯈꯔ ꯆꯞꯄꯒ ꯂꯩ ꯅꯪꯒꯤ ꯃꯐꯝ ꯇꯣꯉꯥꯟꯈ꯭ꯔꯕ꯭ꯔꯥ ꯅꯪ ꯂꯩꯕ ꯃꯐꯝ ꯇꯣꯉꯥꯟꯕ꯭ꯔꯣ
ꯍꯧꯖꯤꯛꯇꯤ
ꯄꯨꯡꯁꯦ ꯑꯥ ꯌꯧꯔꯒ ꯂꯩꯔꯝꯃꯤꯅꯦ ꯍ ꯁꯨꯇꯤ ꯃꯇꯝꯁꯦ ꯂꯩꯗꯤ ꯂꯩꯇꯕꯅꯤꯀꯣ ꯊꯕꯛ ꯇꯧꯕ ꯃꯇꯝꯗꯤ ꯌꯥꯝ ꯀꯨꯏꯅ ꯂꯩꯕꯒꯨꯝ ꯇꯧꯔꯒ
ꯑꯗꯨꯅꯦ ꯑꯩꯈꯣꯏꯅ ꯁꯨꯇꯤꯒꯨꯝꯕ ꯐꯪꯕ ꯀꯥꯟꯗꯗꯤ ꯑꯁ ꯊꯨ ꯊꯨꯅ ꯂꯣꯏꯗ꯭ꯔꯥ
ꯎꯝ ꯇꯨꯝꯕ ꯃꯇꯝꯁꯨ ꯂꯩꯇꯦ ꯍꯥꯏꯕ
ꯑꯗꯨꯅꯦ ꯑꯗꯨꯕꯨ ꯑꯩꯒꯤꯗꯃꯛꯇꯤ ꯍꯟꯗꯛꯇꯤꯅꯦ ꯑꯩ ꯂꯥꯏꯔꯤꯛ ꯄꯥꯒꯦ ꯄꯥꯒꯦ ꯄꯥꯒꯦ ꯑꯗꯨꯝ ꯇꯧꯔꯒ ꯂꯩꯕ ꯀꯥꯟꯗ ꯂꯥꯏꯔꯤꯛ ꯄꯥꯗ꯭ꯔꯤꯉꯩ ꯀꯥꯟꯗꯗꯤ ꯑꯗꯨꯝ ꯅꯨꯃꯤꯠ ꯇꯥꯏ ꯍꯥꯏꯕ
ꯎꯝ
ꯄꯇꯨ ꯄꯥꯗ꯭ꯔꯤ ꯀꯥꯟꯗ ꯀꯃꯥꯏꯅ ꯇꯧꯗꯣꯏꯅꯣ ꯈꯪꯗꯦ ꯅꯨꯃꯤꯠꯁꯦ ꯌꯥꯝ ꯊꯨ ꯊꯨꯅ ꯆꯠꯂꯦ ꯍꯥꯏꯕ
ꯎꯝ
ꯑꯗꯨꯒ ꯑꯩꯈꯣꯏꯅ ꯒꯦꯝ ꯁꯥꯟꯅꯕꯗꯣ ꯑꯁ ꯃꯇꯝ ꯃꯥꯡꯍꯟꯕꯗꯨꯗꯤ ꯂꯣꯏꯔꯦꯍꯦ
ꯐꯖꯅꯗꯤ ꯃꯥꯡꯍꯟꯕꯅꯦ
ꯑꯗꯨꯒ ꯑꯗꯨꯗ ꯒꯦꯝ ꯑꯗꯨꯝ ꯀꯩꯅꯣ ꯒꯦꯝꯗ ꯑꯩꯈꯣꯏꯅ ꯐꯣꯀꯥꯁ ꯄꯤꯕꯗꯨꯁꯨꯅꯦ ꯐꯠꯇꯕꯅꯤꯉꯣ ꯑꯩꯈꯣꯏꯒꯤ ꯑꯩꯈꯣꯏꯒꯤ ꯀꯃꯥꯏ ꯍꯥꯏꯗꯣꯏꯅꯣ ꯃꯩꯇꯩꯂꯣꯟꯗ ꯕ꯭ꯔꯦꯟꯁꯦ ꯀꯃꯥꯏ ꯍꯥꯏꯗꯣꯏꯅꯣ
ꯈꯪꯗꯦꯅꯦ
ꯎꯝ ꯑꯗꯨꯗꯣ ꯑꯩꯈꯣꯏꯒꯤ ꯄꯠꯊꯥꯕꯅꯦꯕ
ꯎꯝ ꯎꯝ ꯍꯣꯏꯅꯦ ꯋꯥꯍꯜꯂꯤꯅꯦꯅꯦ
ꯎꯝ
ꯍ
ꯐꯖꯅ ꯑꯗꯨꯗ ꯀꯩꯅꯣ ꯑꯩꯈꯣꯏꯅ ꯋꯥꯈꯟꯗꯣ ꯁꯨꯞꯨꯞꯊꯔꯒ ꯂꯩꯕꯒꯤ ꯌꯥꯗꯕꯅꯦ
ꯑꯗꯨꯅꯤ ꯑꯗꯨꯒ ꯃꯇꯝꯁꯨ ꯌꯥꯝ ꯀꯨꯏꯅ ꯇꯧꯋꯤꯅ ꯀꯨꯏꯅ ꯄꯥꯏꯔꯒ ꯑꯗꯣ ꯃꯇꯝ ꯆꯠꯄꯗꯣ ꯈꯪꯗ꯭ꯔꯦ ꯑꯗꯨꯗ ꯆꯪꯈ꯭ꯔꯗꯤꯌꯦ ꯀꯔꯝ ꯀꯥꯟꯗ ꯆꯪꯕ꯭ꯔꯥ ꯍꯥꯏꯅ ꯒ꯭ꯌꯥꯟ ꯇꯥꯗ꯭ꯔꯦ
ꯑꯩ ꯑꯩ ꯃꯔꯥꯛ ꯃꯔꯥꯛꯛꯇꯗꯤ ꯑꯗꯨꯃꯥꯏꯅ ꯇꯧꯕꯅꯦꯕꯀꯣ ꯑꯩ ꯑꯩ ꯆꯥꯛ ꯀꯝꯀꯥꯟꯗꯗꯤ ꯑꯁ ꯃꯇꯝ ꯃꯥꯡꯍꯟꯅꯤꯡꯉꯥꯏ ꯍꯥꯏꯔꯒ ꯈꯪꯍꯧꯔꯣꯏꯗꯅ ꯀꯣ ꯍꯥꯏꯗꯤ ꯒꯦꯝ ꯑꯃꯗ ꯃꯤꯅꯤꯠ ꯀꯨꯟ ꯀꯨꯟꯊ꯭ꯔꯥꯒꯨꯝꯕ ꯆꯠꯈ꯭ꯔꯅꯤꯕ ꯑꯗꯨꯒꯤ ꯑꯩꯁꯦ ꯑꯗꯨꯝ ꯁꯥꯟꯅꯒꯦ ꯍꯥꯏꯔꯒ ꯁꯥꯟꯅꯒꯅꯤ ꯑꯗꯨ ꯑꯣꯏꯔꯗꯤ ꯑꯁ ꯂꯨꯞꯨꯈ꯭ꯔꯅꯤ ꯑꯃꯨꯀ ꯄꯥꯏ ꯂꯩꯇꯦ
ꯑꯗꯨꯅꯦ
ꯄꯥꯏꯗꯤ ꯂꯩꯇꯥꯖꯥꯠꯅꯤ ꯃꯤꯁꯤꯡꯁꯦ ꯑꯁ ꯂꯔꯤꯛ ꯄꯥꯅꯤꯡꯉꯥꯏ ꯍꯤꯗꯥꯛꯀꯨꯝꯕ ꯂꯩꯔꯗꯤ ꯌꯥꯝ ꯅꯨꯡꯉꯥꯏꯗꯣꯏꯅꯦ
ꯗ꯭ꯔꯛꯁꯇꯤ ꯂꯩꯕꯅꯦꯌꯦ ꯑꯣ ꯑꯣ ꯎ ꯗ꯭ꯔꯥ ꯗ꯭ꯔꯃꯥꯒꯨꯝꯕꯗ ꯍꯣꯏ ꯃꯣꯏꯒꯤ ꯀꯩꯅꯣ ꯏꯅꯥꯛ ꯈꯨꯨꯟꯕ ꯏꯃꯨꯡ ꯍꯣꯏꯌꯦ ꯃꯆꯥꯁꯤꯡꯗꯤ ꯑꯗꯨꯃꯥꯏꯅ ꯆꯥꯔꯒ ꯂꯥꯏꯔꯤꯛ ꯇꯝꯍꯜꯂꯒ ꯇꯧꯍꯟꯕꯅꯦ
ꯌꯥꯔꯦ
ꯑꯗꯨꯕꯨ ꯏꯂꯤꯒꯜ ꯑꯣꯏꯅ ꯑꯗꯨꯒꯨꯝꯕꯗꯣ
ꯑꯩꯗꯤ ꯈꯪꯗꯦꯉꯣ ꯑꯗꯨꯒꯨꯝꯕꯗꯣ
ꯎꯝ ꯑꯗꯨꯕꯨ ꯂꯥꯏꯔꯤꯛ ꯄꯥꯅꯤꯡꯉꯥꯏꯒꯤ ꯃꯛꯇꯤ ꯅꯠꯇꯦꯗ ꯑꯦꯗꯤꯛ ꯆꯨꯕꯅꯤꯅ ꯑꯗꯨꯒꯨꯝꯕꯗꯣ ꯎꯝ ꯍꯥꯏꯗꯤ ꯍꯥꯏꯗꯤ ꯃꯔꯛꯀꯤꯗꯃꯛ ꯈꯛꯇ ꯕꯨꯁ ꯇꯧꯅꯤꯡꯉꯥꯏꯅꯦꯕ
ꯎꯝ ꯀꯥꯝꯖꯗ